ꯑ ꯇꯥꯕ꯭ꯔꯣ
ꯆꯥꯛ ꯆꯥꯔꯕꯣ
ꯑꯥ ꯆꯥꯔꯦ ꯅꯪꯗꯤ
ꯆꯥꯔꯒ ꯇꯨꯝꯊꯕꯗ ꯉꯥꯏꯔꯤꯗ ꯑꯩꯖꯨ
ꯑꯣ
ꯀꯩ ꯏꯟꯖꯥꯡ ꯆꯥꯅꯔꯦ ꯁꯤ ꯉꯁꯤꯗꯤ ꯉꯥ ꯆꯥꯔꯦꯗ ꯉꯁꯤꯗꯤ
ꯑꯣ ꯑꯩꯖꯨ ꯌꯦꯟ ꯆꯥꯏ ꯉꯁꯤ
ꯑꯥ ꯅꯣꯡ ꯐ ꯊꯝ ꯍꯁ ꯅꯨꯡꯉꯥꯏꯔꯤ ꯍꯥꯏꯇꯥꯔꯦ ꯑꯅꯥ ꯑꯌꯦꯛ ꯂꯩꯇꯕꯅꯤꯅꯀꯣ
ꯑꯥ
ꯁꯤꯕꯨ ꯁꯤꯗꯔꯗꯤ ꯑꯗꯨꯝ ꯅꯨꯡꯉꯥꯏ ꯍꯥꯏꯕ ꯇꯥꯕꯅꯤ ꯅꯠꯇ꯭ꯔꯣ
ꯃꯥꯅꯦ ꯃꯥꯅꯦ
ꯋꯥꯏ
ꯅꯣꯡꯆꯨꯕ꯭ꯔꯣ ꯅꯣꯏꯗꯁꯨ
ꯍꯣꯏ ꯉꯁꯥꯏꯕꯨꯗꯤ ꯈꯔ ꯆꯨꯔꯝꯃꯦ ꯍꯧꯖꯤꯛꯄꯨꯗꯤ ꯆꯨꯗꯦꯗ ꯅꯨꯡꯗꯥꯡꯕꯨꯗꯤ ꯆꯨꯗꯦꯗ ꯅꯣꯏ ꯉꯁꯥꯏ ꯌꯨꯛꯇꯗꯤ ꯈꯔ ꯆꯨꯔꯝꯃꯦ
ꯑꯣ ꯑꯣ
ꯍꯧꯖꯤꯛꯁꯨ ꯆꯨꯔꯤꯕꯣ ꯅꯣꯏꯗꯗꯤ
ꯍꯣꯏ ꯈꯔ ꯈꯔ ꯀꯩꯅꯣ ꯇꯧꯔꯤ ꯌꯥꯝ ꯀꯥꯟꯅꯗꯤ ꯆꯨꯗꯦꯗ
ꯍꯣꯏꯗ ꯑꯗꯨꯕꯗꯨ ꯂꯝ ꯂꯝꯗꯣ ꯃꯥꯟꯅꯗꯕꯅ
ꯎꯝ
ꯑꯁꯣꯝꯗ ꯆꯨꯔꯒ ꯑꯁꯣꯝꯗ ꯆꯨꯅꯤ ꯍꯥꯏꯕꯁꯨ ꯂꯩꯇꯦꯗ ꯑꯗꯨꯕꯨꯗꯤ ꯈꯦꯠꯅꯔꯕꯅꯤꯗ ꯑꯗꯨꯕꯨꯗꯤ
ꯏꯝꯐꯥꯜꯗꯗꯤ ꯅꯠꯇ꯭ꯔꯣ ꯅꯪ ꯂꯩꯕ
ꯍꯣꯏ
ꯎꯝ
ꯉꯁꯤꯗꯤ ꯀꯥꯏ ꯀꯥꯏ ꯆꯠꯂꯒꯦ ꯉꯁꯤꯗꯤ ꯌꯨꯝꯗ ꯑꯗꯨꯝ ꯂꯩꯔꯕꯣ
ꯍꯣꯏ ꯊꯣꯛꯇꯔꯦꯗ ꯆꯥꯔꯁꯨ ꯆꯠꯇ꯭ꯔꯦ ꯅ ꯅꯪꯗꯤ ꯆꯠꯄ꯭ꯔꯣ
ꯉꯁꯤꯗꯤ ꯆꯠꯇ꯭ꯔꯦꯗ ꯊꯕꯛ ꯆꯤꯟꯕꯒꯤ ꯆꯠꯇ꯭ꯔꯦꯗ ꯉꯁꯤꯗꯤ ꯅꯡꯗ꯭ꯔꯦ
ꯏꯇꯥꯎꯗꯤ ꯀꯔꯤ ꯀꯔꯤ ꯆꯠꯊꯔꯤꯒꯦ
ꯍꯧꯖꯤꯛꯀꯥꯟꯗꯤ ꯑꯁ ꯒ꯭ꯌꯥꯟ ꯃꯦꯟ ꯇꯥꯗꯦꯗ ꯊꯕꯛꯁꯦ ꯑꯗꯨꯝ ꯑ ꯑꯐꯡꯕ ꯑꯗꯨꯝ ꯇꯧ ꯂꯩꯔꯦꯗ ꯒ꯭ꯌꯥꯟ ꯃꯦꯟ ꯇꯥꯗꯦꯗ ꯀꯔꯤ ꯇꯧꯔꯤꯅꯣ ꯒ꯭ꯌꯥꯟ ꯃꯦꯟ ꯇꯥꯗꯦꯗ
ꯑꯆꯥ
ꯀꯣꯂꯦꯖꯇꯤ ꯂꯣꯏꯔꯕꯣ
ꯑꯁ ꯀꯣꯂꯦꯁ ꯀꯗꯤ ꯀꯣꯂꯦꯁꯀꯗꯤ ꯇꯝꯗ꯭ꯔꯦꯗ ꯑꯈꯣꯏꯗꯤ ꯏꯇꯥꯎꯗꯤ ꯇꯝꯃꯤꯕꯣ
ꯑ ꯑꯩꯁꯨ ꯈꯔ ꯀꯨꯏꯔꯦ ꯂꯩꯕ
ꯇꯝꯗ꯭ꯔꯦꯗ ꯑꯩꯈꯣꯏꯗꯣ ꯂꯥꯏꯔꯤꯛꯀꯁꯦ ꯑꯈꯣꯏ ꯂꯥꯞꯊꯨꯛꯐꯗ꯭ꯔꯥꯛ ꯀꯨꯏꯔꯦꯗ ꯑꯈꯣꯏꯗꯤ
ꯑꯩꯁꯨ ꯇꯧꯔꯝꯕꯅꯤꯗ
ꯂꯥꯏꯔꯤꯛꯇ ꯂꯥꯏꯔꯤꯛ ꯂꯥꯏꯔꯤꯛꯗ ꯈꯔ ꯊꯋꯥꯏ ꯆꯡꯗꯕ ꯍꯥꯏꯕ ꯇꯥꯥꯔꯦ ꯑꯩꯈꯣꯏꯁꯤꯅ
ꯑꯥ ꯑꯩꯁꯨꯅꯤꯗ ꯃꯤꯡꯒꯤ ꯈꯛꯇ ꯃꯤꯡ ꯆꯟꯕ ꯍꯥꯏꯇꯥꯔꯦ
ꯌꯥꯔꯝꯒꯅꯤꯗ ꯅꯣꯏꯗꯤ
ꯍꯩꯇꯦꯗ ꯍꯩꯗꯕꯒꯤ ꯇꯣꯛꯈ꯭ꯔꯦ ꯑꯩꯖꯨ
ꯅꯣꯏ ꯑꯗꯨꯕꯨꯗꯤ ꯀꯅꯥꯅꯕꯨ ꯍꯩꯔꯒ ꯄꯣꯛꯂꯛꯀꯦꯅꯦ ꯑꯗꯨꯕꯨꯗꯤ ꯍꯥ ꯑꯗꯨꯝ ꯇꯝꯃꯒ ꯈꯪꯗꯦ ꯍꯥꯏꯔꯁꯨ ꯑꯈꯣꯏꯅ ꯍꯣꯠꯅꯕ ꯃꯇꯨꯡ ꯏꯟꯅ ꯑꯗꯨꯝ ꯈꯪꯂꯛꯇꯣꯏꯅꯦ ꯈꯪꯗꯦ ꯍꯥꯏꯔꯒ ꯇꯝꯗ꯭ꯔꯗꯤ ꯀꯃꯥꯏꯅ ꯈꯪꯗꯣꯏꯅꯣ ꯇꯝꯕꯨ ꯇꯝꯃꯗꯤ ꯈꯪꯗ꯭ꯔꯒ ꯑꯗꯨꯝ ꯇꯞ ꯑꯗꯨꯝ ꯈꯪꯂꯒꯗꯧ ꯂꯩꯔ ꯄꯣꯠꯅꯦꯕ ꯅꯠꯇ꯭ꯔꯣ
ꯃꯥꯅꯦ ꯃꯥꯅꯦ ꯑꯗꯨꯅꯤ
ꯄꯣꯛꯂꯛꯄꯗ ꯄꯣꯛꯂꯛꯄꯗ ꯀꯅꯥꯅ ꯍꯩꯔꯒ ꯄꯣꯛꯂꯛꯄ ꯌꯥꯎꯕ꯭ꯔꯅꯦ ꯑꯗꯨꯝ ꯑꯗꯨꯒꯤꯗꯤ ꯑꯩꯈꯣꯏꯒꯤ ꯍꯣꯠꯅꯕꯒꯤ ꯃꯇꯨꯡ ꯏꯟꯅ ꯑꯗꯨꯝ ꯇꯧꯔꯒ ꯑꯗꯨꯝ ꯍꯣꯠꯅꯔꯛꯄꯅꯦ ꯑꯗꯨ ꯍꯩꯔꯛꯇꯣꯏꯅꯦ ꯑꯗꯨꯕꯨꯗꯤ ꯏꯁꯣꯔꯅ ꯑꯈꯣꯏꯒꯤ ꯇꯦꯂꯦꯟꯁ ꯏꯁꯣꯔꯅ ꯑꯦꯁ ꯑꯩꯒꯤꯗꯃꯛꯇ ꯁꯨꯃꯥꯏꯅ ꯂꯥꯏꯔꯤꯛꯇꯗꯤ ꯑꯩꯉꯣꯟꯗ ꯇꯤꯔꯝꯗ꯭ꯔꯦ ꯈꯣꯠꯂꯝꯗ꯭ꯔꯦ ꯂꯥꯏꯕꯛꯅ ꯇꯜꯂꯝꯗ꯭ꯔꯦ ꯈꯣꯠꯂꯝꯗꯦ ꯍꯥꯏꯕ ꯂꯩꯇꯦꯕ ꯑꯩꯈꯣꯏꯒꯤ ꯍꯣꯠꯅꯕꯒꯤ ꯃꯇꯨꯡ ꯏꯟꯅ ꯍꯣꯏ ꯑꯩꯈꯣꯏꯅ ꯂꯥꯏꯔꯤꯛꯇ ꯍꯩꯇ꯭ꯔꯒꯁꯨ ꯑꯃ ꯑꯩꯈꯣꯏꯒꯤ ꯇꯦꯂꯦꯟ ꯑꯃꯗꯤ ꯑꯗꯨꯝ ꯂꯩꯔꯝꯗꯣꯏꯅꯦꯕꯀꯣ ꯀꯗꯥꯏꯗ ꯑꯃꯅꯅꯣ ꯑꯃꯗ ꯌꯥꯗ꯭ꯔꯁꯨ ꯑꯃꯗꯒꯤꯅꯤ ꯌꯥꯅꯕ ꯑꯃ ꯏꯟꯀꯝ ꯄꯤꯔꯝꯗꯣꯏꯅꯦꯕ
ꯎꯝ
ꯑ ꯍꯧꯖꯤꯛ ꯐꯥꯎꯁꯦ ꯑꯩꯒꯤ ꯇꯦꯂꯦꯟꯁꯦ ꯒ꯭ꯌꯥꯟꯅꯟ ꯇꯥꯗ꯭ꯔꯦ ꯀꯔꯤ ꯇꯧꯗꯣꯏꯅꯣ ꯒ꯭ꯌꯥꯟ ꯃꯦꯟ ꯇꯥꯗ꯭ꯔꯦ ꯍꯧꯖꯤꯛ ꯑꯗꯨꯒꯤ ꯑꯐꯡ ꯑꯐꯡꯕ ꯑꯗꯨꯝ ꯇꯧ ꯂꯩꯔꯦ ꯍꯤꯡꯕꯗꯤ ꯌꯥꯗ ꯁꯤ ꯆꯥꯗꯕꯗꯤ ꯌꯥꯗꯕꯅꯤꯅꯀꯣ ꯍꯤꯡ ꯍꯤꯡꯗꯕꯗꯤ ꯌꯥꯗꯕꯅꯤꯅ ꯑꯗꯨꯝ ꯇꯧꯔ ꯂꯩꯔꯦꯕ
ꯑꯌꯥꯝꯕꯗꯤ ꯁꯨꯃꯥꯏ ꯇꯧꯕꯅꯤꯗ ꯅꯪ ꯈꯛ ꯅꯠꯇꯦꯗ ꯃꯤꯌꯥꯝꯅ ꯇꯥ ꯀꯩꯅꯣ ꯐꯦꯁ ꯇꯧꯔꯤꯕ ꯍꯥꯏꯇꯥꯔꯦꯅꯦ
ꯍꯅ ꯑꯗꯨꯝ ꯑꯩꯈꯣꯏꯁꯨ ꯍꯤꯡꯅꯕ ꯑꯗꯨꯝ ꯍꯣꯠꯅꯕ ꯇꯥꯕꯅꯤ ꯅꯠꯇ꯭ꯔꯣ
ꯃꯥꯅꯦ ꯃꯥꯅꯦ ꯅꯨꯄꯤꯗꯤ ꯊꯤꯗ꯭ꯔꯤꯀꯣ
ꯗ ꯑꯁ ꯆꯍꯤꯗꯁꯨꯦ ꯁꯨꯡ ꯌꯥꯝꯁꯨ ꯂꯥꯛꯑꯦ ꯃ ꯀ ꯃ ꯊꯤꯒꯤꯕ ꯁꯉꯥꯏ ꯇ ꯍꯔ ꯅꯪꯗꯤ ꯁꯤꯕꯒꯤ ꯃꯇꯝꯗꯨ ꯌꯧꯁꯤꯜꯂꯛꯑꯕꯅꯦ ꯍꯧꯖꯛ ꯏꯃꯥ ꯃꯥ ꯍꯣꯏ ꯌꯥꯝꯕꯁꯤꯡꯅꯗꯤ ꯑꯁ ꯅꯣꯏ ꯑꯩꯈꯣꯏ ꯌꯨꯝꯗꯗꯤ ꯅꯨꯄꯤꯕꯨꯗꯤ ꯂꯣꯏ ꯊꯤ ꯊꯤꯅ ꯊꯤꯅꯔꯛꯑꯦ ꯍꯟꯗꯛ ꯆꯍꯤꯁꯦꯀꯣ ꯀꯣꯏ ꯏꯃꯨꯡꯁꯦ ꯀꯣꯏ ꯃꯣꯁꯦ ꯇꯥꯔꯦ
ꯑꯣ
ꯌꯅꯔꯕꯅꯦꯅ ꯆꯪꯒꯤꯕꯁꯦ ꯂꯣꯏ ꯑꯍꯟ ꯑꯣꯏꯔꯦꯕ ꯑꯗꯨ ꯑꯣꯏꯔꯁꯨ ꯅꯨꯄꯤ ꯁꯤꯕ ꯍꯥꯏꯗꯕ ꯍꯥꯏꯇꯥꯔꯦ ꯑꯉꯥꯡ ꯑꯣꯏꯔꯤꯉꯩꯗ ꯈꯔꯉꯥꯎꯁꯤꯟꯅꯔꯦ
ꯎꯝ
ꯑꯗꯨ ꯂꯣꯏ ꯊꯤꯖꯤꯜꯂꯦꯕ ꯑꯗꯨ ꯅꯩ ꯑꯩꯁꯨ ꯌꯨꯝꯗ
ꯑꯥ
ꯑꯩꯅ ꯈ꯭ꯋꯥꯏꯗꯒꯤ ꯑꯇꯣꯟꯕꯅꯦꯕꯀꯣ ꯑꯗꯨꯅ ꯑꯍꯟꯁꯤꯡꯗ ꯊꯤ ꯑꯍꯟꯁꯤꯡꯗ ꯅꯨꯄꯤ ꯊꯤ ꯏꯗꯥꯅꯕꯅꯦ ꯊꯤ ꯃꯣꯏ ꯑꯩꯈꯣꯏꯒꯤ ꯑꯗꯨꯝ ꯈꯜꯂꯔꯦꯕ ꯆꯍꯤꯗꯗꯤ ꯑꯗꯨꯝ ꯅꯣꯡꯃꯥ ꯅꯣꯡꯃꯥꯒꯤ ꯆꯍꯤ ꯆꯍꯤꯗꯤ ꯑꯗꯨꯝ ꯌꯦꯡꯁꯤꯜꯂꯛꯑꯦ
ꯎꯝ
ꯑ ꯑꯁ ꯈꯪꯗꯦꯗ ꯍꯟꯗꯛ ꯆꯍꯤꯗꯨ ꯑꯩ ꯊꯤ ꯌꯣꯅꯦ ꯅꯪ ꯃ ꯌꯥꯕꯨ ꯌꯥꯔꯗ ꯈꯪꯗꯦ ꯅꯨꯄꯤ ꯑꯃꯗꯤ
ꯃꯤꯗꯤ ꯑꯉꯥꯡꯗꯤ ꯌꯥꯝ ꯌꯥꯝ ꯄꯣꯛꯇꯅꯤ ꯀꯩꯅꯣ ꯑꯉꯥꯡꯗꯤ ꯌꯥꯝ ꯌꯥꯝ ꯄꯣꯛꯀꯗꯕꯅꯤꯅꯦ ꯑꯗꯨꯗꯒꯤ ꯉꯟꯅ ꯊꯤꯍꯧꯒꯗꯕꯅꯤ
ꯌꯣꯅꯦ ꯎꯝ ꯄꯣꯛꯄ ꯄꯣꯛꯑꯗꯤ ꯑꯗꯨꯝ ꯃꯔꯥꯏꯅ ꯑꯗꯨꯝ ꯍꯤꯡꯅꯗꯤ ꯑꯗꯨꯝ ꯊꯣꯛꯂꯛꯀꯅꯦꯕ ꯑꯁ ꯉꯥꯡ ꯌꯥꯝ ꯄꯣꯛꯑꯒ ꯑꯁ ꯊꯥꯛꯄ ꯉꯝꯃꯣꯏ ꯄꯣꯠ ꯂꯣꯏ ꯀꯅ ꯋꯥꯈꯟꯗꯣꯛꯁꯤꯟꯕꯗꯤ ꯌꯥꯗꯦꯕ ꯅꯠꯇ꯭ꯔꯣ ꯍꯣꯏ ꯇꯣꯛꯒꯦꯁꯨ ꯖꯦꯅꯦꯔꯦꯁꯟꯒꯤ ꯈꯟꯗꯕ ꯌꯥꯗꯦꯕ ꯑꯩꯈꯣꯏꯁꯨ ꯑꯍꯜꯅꯤ ꯑꯣꯏꯔꯛꯑ ꯀꯥꯟꯗ ꯏꯆꯥ ꯏꯁꯨꯨꯅ ꯑꯗꯨꯝ ꯑꯩꯈꯣꯏꯒꯤꯗ ꯃꯛꯇ ꯂꯦꯞꯄꯤꯔꯛꯇꯣꯏꯅꯦꯕ ꯅꯨꯄꯤ ꯑꯣꯏꯒꯦꯔ ꯅꯨꯄꯥ ꯑꯣꯏꯒꯦꯔ ꯑꯃ ꯍꯜꯂꯣ ꯌꯥꯔꯤ ꯃꯈ ꯃꯈꯥꯏꯗꯝ ꯌꯥꯝꯟꯕꯅ ꯁꯥꯕꯗꯤ ꯁꯥꯔꯦꯅ ꯈꯟꯕꯗꯤ ꯑꯗꯨꯟ ꯂꯩ ꯂꯩꯗ
ꯑꯥ
ꯋꯥ ꯉ ꯥꯡꯕ ꯊꯤꯔꯕꯣ
ꯍꯁ ꯊꯤꯗ꯭ꯔꯤꯗ ꯋꯥꯠꯂꯤꯗ ꯈꯔꯗꯤ
ꯊꯤꯒꯤꯅꯨ ꯍꯣꯏꯗ ꯀꯣꯂꯦꯁꯨ ꯇꯝꯕ ꯂꯣꯏꯕꯗ ꯉꯥꯏꯔꯤ ꯍꯥꯏꯗꯅ ꯅꯨꯄꯤ ꯊꯤꯔꯝꯒꯤꯔꯣꯏꯗ ꯑꯩꯈꯣꯏꯗꯤ ꯑꯃꯨꯛ ꯀꯥꯎꯈꯤꯕ ꯍꯥꯏꯇꯔꯦ
ꯍꯣꯏꯗ ꯀꯣꯂꯦꯖꯦꯁ ꯈꯗꯅ ꯇꯝꯕ ꯂꯣꯏꯔꯒ ꯑꯃꯨꯛ ꯇꯝꯕ ꯍꯧꯁꯤꯔꯦ ꯆꯍꯤ ꯑꯅꯤ ꯒꯦꯞꯇꯤ ꯊꯝꯈ꯭ꯔꯦꯕ ꯑꯩ ꯒ꯭ꯔꯦꯖꯨꯌꯦꯁꯟ ꯂꯣꯏꯔꯒ ꯀꯣ
ꯎꯝ ꯍꯣꯏ ꯑꯗꯨꯕꯨꯗꯤ ꯆꯍꯤꯗꯨꯅ ꯅꯧꯔꯒꯗꯤ ꯑꯗꯨꯝ ꯇꯝꯕꯁꯨ ꯌꯥꯏꯗ ꯑꯗꯨꯕꯨꯗꯤ ꯆꯍꯤ ꯆꯍꯤꯗ ꯍꯥꯏꯕ ꯌꯥꯗꯦꯗ ꯂꯥꯏꯔꯤꯛ ꯇꯝꯕꯗꯀꯣ ꯆꯍꯤ ꯇꯝꯕ ꯌꯥꯔꯗ ꯄꯣꯠꯂꯔꯒ ꯂꯩꯔꯤꯕ ꯑꯩꯈꯣꯏꯒꯤ ꯑꯩꯈꯣꯏꯒꯤꯗꯃꯛꯇꯅꯦꯕ ꯃꯤ ꯑꯍꯟ ꯅꯤꯡꯉꯝꯂꯗꯅ ꯂꯥꯛꯄꯒꯤ ꯆꯍꯤ ꯆꯍꯤ ꯍꯨꯝ ꯆꯍꯤ ꯌꯥꯝꯈꯠꯂꯛꯑꯀꯥꯟꯗ ꯑꯗꯨꯝ ꯂꯦꯡꯍꯟꯗꯕꯤꯒꯤ ꯑꯗꯨꯝ ꯄꯥꯟꯈꯠꯂꯛꯄꯁꯤ ꯃꯨꯛ ꯗꯃꯥ ꯌꯥꯎꯔꯤꯅꯦꯕ
ꯃꯥꯅꯦ ꯃꯄꯥꯟꯂꯣꯝꯗꯁꯨ ꯑꯗꯨꯃꯥꯏꯅ ꯌꯥꯝ ꯇꯧꯅꯕꯅꯤꯗ
ꯍꯣꯏ ꯃꯄꯥꯟ ꯂꯩꯒ ꯁꯨꯃꯥꯏꯅ ꯃꯄꯥꯟꯂꯣꯝꯗ ꯂꯩꯔꯒꯗꯤ ꯑꯩꯈꯣꯏ ꯁꯨꯃꯥꯏꯅ ꯇꯝꯅꯕ ꯈꯣꯠꯅꯕꯁꯦ ꯑꯩꯈꯣꯏ ꯀꯩꯝꯇ ꯏꯀꯥꯏꯅꯗꯦꯕ
ꯎꯝ
ꯑꯩꯈꯣꯏ ꯃꯅꯤꯄꯨꯔꯒꯤ ꯑꯍꯟꯁꯤꯡꯅ ꯐꯂ ꯁꯁ ꯀ ꯆꯍꯤ ꯃꯇ ꯇꯥꯡꯗꯨꯅ ꯃꯥꯟꯅꯗ꯭ꯔꯦ ꯈꯣꯠꯇ꯭ꯔꯦ ꯀꯥꯏꯅ ꯑꯗꯨꯝ ꯍꯥꯏꯔꯛꯀꯅꯦꯕ ꯃꯥꯏꯊꯤꯔꯛꯀꯅꯤꯕ ꯑꯗꯨꯅ ꯑꯗꯨꯅꯦ ꯂꯣꯛꯈꯪꯅꯦꯅ ꯑꯩꯈꯣꯏꯗ ꯍꯪ ꯁꯤꯒꯟꯅꯔ ꯀꯁ ꯇ ꯀꯥꯏ ꯀꯥꯏ ꯇꯥꯔꯦꯒꯔꯗꯤ
ꯎ
ꯇꯝꯗꯤ ꯇꯝꯅꯤꯡꯉꯤꯗ ꯑꯩꯈꯣꯏꯁꯨ ꯑꯗꯨꯝ ꯇꯟꯕꯗꯤ ꯑꯃꯨꯛ ꯌꯥꯗ꯭ꯔꯕꯅꯤꯅ ꯑꯗꯨꯝ ꯀꯩ ꯀꯩꯅꯣ ꯑꯗꯨꯝ ꯍꯤꯡꯅꯔꯤ ꯑꯗꯨꯝ ꯇꯧꯕ ꯌꯥꯕ ꯑꯗꯨꯝ ꯇꯧꯕ ꯂꯩꯔꯦꯗ ꯒꯌꯥꯟ ꯃꯦꯟ ꯇꯥꯗꯔꯕꯅꯦ ꯀꯔꯤ ꯑꯣꯏꯔꯛꯀꯅꯤꯗꯨꯗꯤ ꯈꯪꯗ꯭ꯔꯦ
ꯇꯧꯁꯦ ꯑ ꯃꯂꯥꯡꯉꯩ ꯅꯠꯇ꯭ꯔꯣ
ꯍꯣꯏ ꯏꯃ ꯂꯥꯡ ꯃꯅꯦ
ꯎꯝ ꯎꯝ ꯂꯤꯌꯥꯡꯃꯩ ꯂꯤꯌꯥꯡꯉꯩ ꯑꯣꯏꯔꯝꯃꯅꯤꯀꯣ ꯑꯗꯨꯗꯤ
ꯑꯗꯥꯅꯦ ꯑꯣꯏꯗ ꯔꯣꯡꯃꯩ ꯑꯣꯏꯗꯨꯨ ꯅꯇ꯭ꯔ
ꯑꯥ ꯅꯣꯡꯃꯩꯗꯤ ꯁꯨꯝꯃ ꯂꯥꯡꯃꯩ ꯂꯩꯕꯅꯦ
ꯍꯣꯏ ꯂꯩꯕꯅꯦ ꯑꯗꯨ ꯑꯁ ꯑꯩꯒꯤ ꯑꯩꯒꯤ ꯑꯩꯒꯤ ꯑꯩꯒꯤ ꯃꯤꯡꯗ ꯇꯥꯏꯄꯨ ꯃꯂꯥꯡꯉꯥꯏ ꯍꯥꯏꯒꯀꯣ ꯑꯁ ꯔꯣꯡꯃꯥꯏꯅ ꯑꯗꯨꯝ ꯈꯜꯂꯦꯕ ꯔꯣꯡꯃꯥꯏꯁꯤꯡꯅ ꯍꯦꯛ ꯊꯦꯡꯅꯕꯀꯣ ꯃꯣꯔꯦꯗ ꯉꯁꯥꯏ ꯐꯥꯎꯕꯗꯤ ꯑꯗꯨꯝ
ꯑꯥ
ꯑꯗꯨ ꯑꯣꯏꯔꯒꯅ ꯑꯃꯨꯛ ꯉꯥꯡꯊꯣꯛꯄꯗꯣ ꯑꯃꯨꯛ
ꯑꯍꯣꯏꯗ ꯑꯩꯈꯣꯏꯒꯤ ꯂꯣꯟꯗꯤ ꯏꯔꯒ ꯇꯧꯔꯗꯤ ꯌꯥꯝ ꯈꯦꯠꯅꯗꯕꯅꯤꯅ ꯉꯥꯡꯕꯗ ꯇꯞ
ꯍꯣꯏ ꯂꯥꯏꯕꯨꯗꯤ ꯂꯥꯏꯕꯅꯤꯗ ꯌꯥꯝꯅ ꯂꯨꯕꯗꯤ ꯅꯠꯇꯦꯗ ꯑꯁ ꯑꯩꯈꯣꯏ ꯈꯨꯨꯟꯗꯗꯤ ꯑꯌꯥꯝ ꯑꯣ ꯃꯥꯏ ꯂꯣꯅ ꯑꯗꯨꯝ ꯈꯪꯕꯅ
ꯑꯥꯥ ꯑ ꯇꯃꯩꯗꯒꯤꯔꯣ
ꯑꯩ ꯑꯁꯤ ꯀꯩꯅꯣꯗꯒꯤ ꯁꯤꯡꯒꯥꯗꯝꯗꯣ
ꯑꯥ
ꯌꯨꯝ ꯁꯤꯡꯒꯥꯗꯥꯝ ꯁꯤꯡꯒꯗꯥꯝꯗꯒꯤꯅꯦꯕ ꯕꯦꯡ ꯎꯅꯦꯔ
ꯑꯥ ꯖꯦꯅꯤꯗ ꯑꯩꯈꯣꯏ ꯀꯩꯅꯣꯗꯗꯤ ꯖꯤꯂꯤꯌꯥꯡꯔꯣꯡꯗꯗꯤ ꯌꯨꯝꯅꯥꯛ ꯁꯒꯥꯏ ꯏꯃꯥꯟꯅꯕ ꯌꯥꯝ ꯂꯩꯕꯅꯤꯗ
ꯎꯝ
ꯍꯧꯖꯤꯛꯅ ꯖꯥꯠ ꯇꯣꯉꯜꯂꯦ ꯍꯥꯏꯅ ꯈꯟꯕꯒꯤꯅꯦꯕꯀꯣ ꯅꯍꯥꯟꯗꯤ ꯑꯃꯈꯛꯇ ꯑꯣꯏꯔꯝꯕꯅꯤꯅ
ꯍꯣꯏ ꯌꯥꯏ ꯍꯣꯏ ꯎꯝ ꯍꯣꯏ ꯑꯩꯈꯣꯏꯗꯤ ꯑꯗꯨꯒꯨꯝꯕ ꯎꯝ
ꯎꯝ
ꯑꯗꯨꯒꯨꯝꯕꯗꯤ ꯈꯟꯕꯗꯤ ꯂꯩꯇꯦꯗ ꯑꯩꯈꯣꯏꯗꯤ ꯑꯁ ꯖꯇꯤ ꯖꯇꯤ ꯀꯥꯏꯅꯀꯣ꯫
ꯑꯥ꯫
ꯃꯥꯅ ꯑꯗꯨꯅꯤ ꯃꯥꯅ ꯑꯗꯨꯅꯤ ꯋꯥꯈꯟ ꯑꯩꯈꯣꯏ ꯑꯗꯨꯒꯨꯝꯕꯗꯤ ꯑꯩꯈꯣꯏꯗꯤ ꯈꯟꯗꯤ ꯈꯟꯗꯦꯗ꯫
ꯑ
ꯑꯗꯨꯝ ꯏꯆꯤꯟ ꯏꯅꯥꯎꯅꯤ ꯁꯨꯃꯥꯏꯅ ꯑꯗꯨꯝ ꯈꯟꯗꯣꯛꯑꯦꯕ ꯑꯩꯈꯣꯏꯗꯤ꯫ ꯅꯪꯅ ꯑꯗꯨꯅꯦ ꯃꯥꯅ ꯑꯗꯥꯅꯤꯒꯥꯅ ꯋꯥꯈꯜꯂꯣꯟꯗꯣ ꯑꯈꯣꯏꯗꯤ ꯑꯗꯨꯗꯤ ꯂꯩꯗꯤ ꯂꯩꯇꯦꯗ꯫ ꯇꯤꯟꯅꯕꯕꯨ ꯅꯨꯡꯉꯥꯏ ꯑꯗꯨꯝ ꯑꯩꯈꯣꯏ ꯃꯤ ꯃꯤꯅꯕꯨ ꯐꯥꯔꯒꯗꯤ ꯑꯁ ꯃꯥꯖꯦ ꯐꯠꯇꯦ ꯍꯥꯏꯔꯒꯖꯨ ꯑꯗꯨꯀꯣ ꯑꯈꯣꯏꯅ ꯐꯖꯅ ꯂꯣꯏꯅꯔꯒꯤ ꯃꯇꯨꯡ ꯏꯜꯂꯦꯕ ꯑꯗꯨꯕꯨꯗꯤ ꯑꯗꯨꯝ ꯃꯤꯅ ꯐꯠꯇꯦꯅ ꯈꯪꯅ ꯅꯪꯅ ꯑꯩꯈꯣꯏꯅ ꯑꯗꯨꯝ ꯐꯠꯇꯕ ꯋꯥꯔꯤ ꯁꯥꯖꯤꯜꯂꯛꯑꯗꯤ ꯑꯗꯨꯕꯨꯗꯤ ꯐꯠ ꯃꯤꯗꯤ ꯑꯗꯨꯝ ꯁꯥꯎꯔꯛꯄ ꯇꯥꯕꯅꯦꯅ ꯑꯗꯨꯕꯨꯗꯤ ꯑꯗꯣ ꯑꯩꯈꯣꯏꯅ ꯐꯥꯟꯅ ꯑꯗꯨꯝ ꯋꯥꯔꯤ ꯁꯥꯥꯗꯕꯤꯗ ꯐꯅ ꯑꯗꯨꯝ ꯋꯥꯔꯤ ꯑꯗꯨꯝ ꯁꯥꯟꯅꯔꯛꯇꯣꯏꯅꯤ ꯍꯥꯟꯅ ꯃꯕꯨꯛ ꯐꯠ ꯇꯦ ꯍꯥꯏꯔꯒꯁꯨ ꯑꯗꯨꯝ ꯑꯐꯥꯕ꯫ ꯑꯩꯈꯣꯏꯅ ꯑꯗꯨꯝ ꯍꯥꯏꯔꯛꯑꯒ ꯑꯐꯕꯗꯨꯝ ꯋꯥꯔꯤ ꯁꯥꯔꯛꯇꯣꯏꯅꯦ ꯑꯗꯨꯒꯤ ꯃꯥ ꯃꯥꯒꯤ ꯋꯥꯉꯥꯡꯕꯒꯤ꯫ ꯇꯥꯔꯦ ꯑꯗꯨꯒꯤꯅꯤ ꯋꯥꯍꯩꯒꯤ ꯃꯇꯨꯡ ꯏꯟꯅ ꯇꯥꯔꯦ ꯑꯗꯨꯒꯤꯅꯤ꯫
ꯎꯝ꯫ ꯆꯨꯝꯃꯦ ꯆꯨꯝꯃꯦ꯫
ꯇꯨꯨꯝꯃꯕꯣ ꯅꯪꯗꯤ ꯍꯧꯖꯤꯛ꯫
ꯅꯠꯇꯦꯗ ꯇꯨꯝꯗꯦꯗ꯫ ꯑꯩꯒꯤ ꯀꯥ ꯃꯅꯨꯡꯗ ꯆꯠꯊꯣꯛ ꯆꯠꯁꯤꯟ ꯇꯧꯔ ꯂꯩ꯫
ꯇꯨꯝꯕ ꯌꯥꯗꯕꯒꯤ꯫
ꯎꯝ ꯇꯨꯝꯗꯤ ꯇꯨꯝꯅꯤꯡꯉꯦ ꯕꯣꯜꯁꯤ ꯌꯦꯡꯅꯤꯡꯕꯀꯣ ꯑꯃꯨꯛ꯫
ꯎꯝ ꯑꯁ ꯑꯩꯁꯨ꯫ ꯕꯣꯟꯁꯦ ꯌꯦꯡꯁꯦꯅ ꯈꯜꯂꯤꯅꯦ ꯍꯣꯔꯦꯟ ꯃꯨꯛ ꯍꯧꯒꯠꯄꯗ ꯑꯃꯨꯛ ꯊꯦꯡꯒꯗ꯭ꯔꯥ ꯌꯦꯡꯖꯨ ꯌꯦꯡꯅꯤꯡꯕ꯫
ꯑꯥ ꯑꯗꯨꯅꯦ ꯉꯁꯤꯒꯤꯗꯤ ꯌꯦꯡꯅꯤꯡꯕꯅꯦꯕ ꯑꯇꯣꯞꯄꯒꯤꯗꯤ ꯌꯥꯏ ꯌꯥꯝꯃ ꯀꯩꯅꯣ ꯇꯧꯗꯔꯁꯨ ꯉꯁꯤꯒꯤꯗꯤ
ꯑꯗꯨꯏ ꯍꯧꯖꯤꯛꯇꯀꯤ ꯌꯦꯡ ꯐꯪꯗꯔꯖꯨ ꯅꯣꯡꯉꯥꯟ ꯅꯣꯡꯉꯥꯟꯕꯒꯤꯗꯣ ꯄꯨꯡ ꯀꯌꯥꯗꯅꯣ ꯑꯃ
ꯏꯁꯄꯦꯟꯒ ꯏꯪ ꯏꯪꯂꯟ